ꯃꯗꯨ ꯁꯈꯥꯡꯗꯦ ꯍꯥꯏ
ꯍꯣꯏ ꯅꯨꯄꯥ ꯅꯨꯄꯥ ꯃꯥꯅ ꯅꯨꯄꯤꯁꯨ ꯂꯩꯕꯖꯥꯠꯂꯦ ꯅꯣꯏꯗ
ꯄꯤ ꯇꯧꯔꯣ ꯑ ꯑꯗꯨ ꯉ ꯑꯝꯕꯗꯨꯔ
ꯍꯣꯏ
ꯑ ꯑꯣꯔ ꯀꯦ ꯐꯖ ꯐꯖꯅ ꯐꯃꯟꯅ ꯀꯔꯤꯅꯣ
ꯀ ꯏꯄꯦꯁ ꯎꯝ
ꯂꯖ
ꯁꯤꯟꯗꯤꯠꯇꯃ ꯈꯕ꯭ꯔ
ꯎ ꯇ ꯎ ꯗꯦꯗ ꯃꯥꯁ ꯅꯨꯃꯤꯗꯤ ꯑꯩ ꯍꯤꯟꯗꯤ ꯇꯝꯔꯒ ꯂꯩꯌꯦꯦ ꯍꯧꯖꯤꯛꯀꯥꯟꯁꯦ
ꯀꯃꯥꯏ ꯇꯁꯔ ꯈꯪꯗꯦ ꯍꯥ ꯃ ꯇꯨ ꯄꯤꯅꯤꯀꯣꯁꯨ ꯀ ꯈꯅ ꯈꯇꯕꯝ ꯆ ꯉꯁꯤ ꯉꯔꯥꯡ ꯑꯩꯒꯤ ꯂꯨꯄꯥ ꯌꯥꯡꯈꯩ ꯋꯥꯁꯔꯨꯝꯗ ꯍꯥꯞꯄꯗꯣ ꯀꯅꯥꯅ ꯄꯥꯏꯈ꯭ꯔꯕ꯭ꯔꯥ ꯀ
ꯐ ꯁꯤꯟꯗꯣꯏ ꯁꯤꯟꯗꯣꯏ ꯄꯤꯒꯗꯕꯅꯦ ꯁꯨ ꯍꯥꯥ
ꯀꯔꯤ ꯂꯩ ꯇꯧꯔꯛꯄ ꯉꯁꯤ ꯈꯪꯗꯦ
ꯃ ꯐꯣꯏꯕꯁꯨ ꯎ ꯄꯥꯏ ꯍꯥꯏꯂ ꯅ ꯑꯗꯨꯒꯣ ꯋꯥꯔꯤ ꯑꯗꯨꯝ ꯁꯒ ꯌꯥ
ꯥꯛ ꯑꯃꯗꯤ ꯄꯥꯏꯒꯦ ꯍꯥꯏꯕꯅꯦꯕꯀꯣ ꯑꯩꯈꯣꯏꯒꯤꯒ ꯆ ꯃꯅꯜ ꯊꯤꯕ ꯐꯪꯖꯕ
ꯑꯣ ꯑꯩ ꯐꯣꯟꯗꯗꯤ ꯊ ꯐꯪꯉꯣꯏ ꯌꯥ ꯑꯩ ꯐꯣꯟ ꯐꯪꯉꯣꯏ ꯑꯩ ꯐꯣꯟ ꯐꯪꯉꯣꯏ
ꯑꯣ
ꯑꯦꯟꯗ꯭ꯔꯣꯏꯗ ꯈꯛꯇꯅꯤ ꯐꯪꯕ ꯑꯗꯨꯒꯤ ꯑꯦꯐꯣꯟꯒꯤꯗꯁꯨ ꯈꯪꯅꯤꯡꯉꯥꯏ ꯂꯤꯡ ꯄꯤꯌꯣ ꯍꯥꯏꯅ ꯍꯥꯏꯕꯅꯦ ꯒ꯭ꯔꯨꯞꯇ ꯍꯥꯏꯔꯒ ꯂꯩꯕꯗꯣ ꯑꯗꯨꯒ ꯏꯃꯥꯟꯅꯕꯤꯁꯨ ꯑꯩꯐꯣꯟ ꯄꯥꯏꯕ ꯑꯃ ꯂꯩꯌꯦꯕ ꯑꯗꯨꯒꯤ ꯃꯥꯁꯨ ꯊꯤꯔꯒ ꯐꯪꯗꯕ ꯑꯩꯈꯣꯏ ꯄꯥꯏꯕꯁꯦ ꯇꯂꯦ ꯗꯥꯏ ꯅꯥꯈꯣꯏꯅꯤꯈꯩꯗꯥ ꯍꯥꯏꯕ ꯃꯥꯅ ꯃꯤꯅ ꯏꯅꯥ ꯈꯨꯠꯂꯦ ꯍꯥꯏꯕꯒꯤ ꯑꯦꯞꯁꯨ ꯄꯤꯗꯕ ꯃꯥꯜꯂꯦꯅꯈꯣꯏꯒꯤ ꯇꯧꯔ ꯂꯩꯅꯦ
ꯃꯥꯅꯦ ꯑꯁ ꯑꯩꯐꯣꯣꯝꯗꯤ ꯄꯥꯏꯅꯤꯡꯗꯦ ꯂꯗꯤ
ꯎꯝ
ꯃꯁꯗꯤ ꯍꯣꯏ ꯃꯁꯛꯕꯨꯗꯤ ꯐꯖꯩ
ꯎꯝ ꯁꯠ ꯇꯥꯛꯇꯅꯦ ꯁꯕꯤ ꯏ ꯃꯥꯂ ꯅ ꯃꯁꯄꯗꯤ
ꯎꯝ ꯑꯗꯨꯝ ꯐꯣꯟ ꯆꯔ ꯇ ꯂꯧꯔꯣꯗ ꯍꯥꯏꯁꯦ ꯀꯔꯤ ꯑꯩꯁꯨ ꯀꯥꯟꯅꯔꯗꯤ ꯇꯜꯂꯦ
ꯑꯗꯨ ꯂꯨꯄꯥ ꯌꯥꯡꯈꯩꯗꯤ ꯂꯥꯛꯕ꯭ꯔꯣ ꯗꯤꯂꯥ ꯅꯇꯅꯔ ꯎꯝ ꯗꯨꯜꯂꯥ ꯅꯇꯔ ꯑꯩꯒ ꯁꯦꯞꯅꯕꯒ ꯇꯣꯡꯗꯑꯦ ꯍꯦꯇꯥ
ꯖꯤꯜꯂꯥꯟ ꯇꯔꯛ ꯁꯦꯃ ꯃꯇꯨꯡꯧꯗꯅꯦꯅꯥ ꯀꯟꯅꯥꯏ ꯄꯩ ꯀꯩ ꯀꯩ ꯅꯥꯏ ꯇꯣꯡꯗ ꯅꯈꯥꯅ ꯐꯕꯈꯣ ꯅꯍꯥꯟ ꯂꯥꯎꯇꯣꯡꯅꯤꯅ
ꯁꯤꯃꯒꯣꯏꯗꯂꯀꯥꯟ ꯌꯥꯝꯃ ꯇꯨꯝꯀꯤ
ꯅꯪꯅ ꯍꯧꯖꯤꯛ ꯗꯨꯀꯥꯟ ꯐꯪꯂꯤꯕ ꯃꯣꯏꯒꯤ ꯎꯅꯔꯗꯤ ꯈꯔ ꯏꯅꯥ ꯈꯨꯟꯕ ꯃꯥꯜꯂꯍꯦ
ꯎꯝ ꯂ ꯈꯨ
ꯑꯥ
ꯍꯣꯏꯕ ꯃꯥꯂꯦ ꯁꯤ ꯣꯟꯗꯝ ꯍ ꯇꯨꯕꯅꯤꯤꯉꯝ
ꯎꯝ ꯅꯪꯗꯤ ꯑꯣꯖꯥ ꯑꯣꯏꯔꯁꯨ ꯄꯥꯛꯑꯣꯏ ꯑꯣꯐꯤꯁꯥꯔ ꯑꯣꯏꯔꯁꯨ ꯄꯥꯛꯑꯣꯏ ꯑꯗꯨꯝ ꯚꯦꯖꯤꯇꯦꯕꯜ ꯑꯗꯨꯒꯨꯝꯕ ꯌꯣꯟꯕꯅ ꯀꯣ ꯑꯃꯒꯨꯝꯕ ꯇꯞꯅ ꯄꯛꯀꯅꯤ ꯇꯥꯗꯕ꯭ꯔꯣ ꯍ ꯅꯨ ꯋꯥꯔꯝꯁꯤꯒ ꯇꯥꯔꯕ ꯇꯥꯗꯕ꯭ꯔꯣ